ꯍꯜꯂꯣ
ꯍꯜꯂꯣ
ꯈꯔꯤ ꯇꯧ ꯄ꯭ꯔꯧ
ꯀꯩꯝ ꯇꯧꯗꯤꯌꯦ ꯀꯩꯗꯧꯔꯤꯒꯦ
ꯑꯗꯨꯝ ꯇꯧꯔꯛꯇ꯭ꯔꯤꯗ
ꯎꯝ ꯆꯥꯛ ꯆꯥꯔꯕꯣ ꯅꯨꯡꯊꯤꯤꯟꯒꯤ
ꯆꯥꯗ꯭ꯔꯦ ꯀꯥꯏꯗꯒ ꯆꯪꯦ ꯁ ꯅꯪ ꯅꯪꯗꯦ
ꯑꯩ ꯄꯨꯡ ꯑꯃꯗ ꯆꯥꯔꯦ ꯑꯗꯣ ꯆꯥꯗ꯭ꯔꯦ ꯍꯧꯖꯤꯛꯐꯥꯎ
ꯎ ꯇꯕ ꯃꯥꯅ ꯏꯅꯦ ꯀꯗꯤ
ꯎꯝ ꯀꯔꯤ ꯌꯦꯟꯁꯥꯡ ꯆꯥꯕ ꯅꯪꯗꯤ
ꯑ ꯌꯦꯟꯖꯥꯡꯁꯦ ꯑꯂꯨ ꯋꯥ ꯈꯥꯃꯦꯟ ꯇꯝ ꯆꯥꯦ
ꯎꯝ
ꯅꯪꯗꯦ
ꯑꯩ ꯍꯋꯥꯏ ꯊꯣꯡꯕ ꯆꯥꯏꯌꯦ
ꯑ ꯑꯩꯈꯣꯏ ꯑꯅꯤꯒꯤ ꯀꯝꯄꯤꯇꯤꯁꯟ ꯌꯥꯒꯅꯤꯍꯦ ꯌꯦꯟꯁꯥꯡꯁ ꯀ ꯀꯝꯕꯤꯅꯦꯁꯟ ꯁꯤ ꯐꯥꯖꯒꯅꯤ ꯍꯣꯏ ꯃꯥꯅꯦ ꯀꯔꯤ ꯇꯧꯕ꯭ꯔꯣ ꯅꯪꯗꯤ
ꯑꯩ ꯀꯩꯝ ꯇꯧꯗꯦꯗ ꯑꯗꯨꯝ ꯀꯣꯏ ꯆꯠ ꯆꯂꯤꯌꯦ ꯅꯪ ꯐꯣꯟ ꯇꯧꯕꯒꯤꯦ
ꯑꯣ ꯁꯨꯝꯁꯦ ꯃꯅꯤꯄꯨꯔꯗ ꯂꯩꯕ ꯃꯥꯜꯂꯦꯀꯣ ꯍ ꯏꯝꯐꯥꯜꯗ ꯂꯩꯕ ꯃꯥꯜꯂꯦꯀꯣ
ꯑ ꯂꯩꯌꯦ
ꯎ ꯅꯪꯅ ꯉꯥꯡꯕ ꯃꯅꯤꯄꯨꯔꯤ ꯅꯪ ꯃꯩꯇꯩꯂꯣꯟꯗꯣ ꯐꯪꯉꯤꯕꯣ
ꯀꯃꯥꯏꯅ ꯇꯧꯒꯦ
ꯍꯥꯏꯗꯤ ꯃꯩꯇꯩꯒ ꯑꯗꯨꯝ ꯆꯞ ꯃꯥꯟꯅꯩ ꯍꯥꯏꯕ ꯇꯥꯔꯦꯅꯦ
ꯑꯣ ꯁꯦꯡꯕꯩꯔꯣ
ꯍꯣꯏ ꯑꯗꯨꯝ ꯉꯥꯡꯕ ꯑꯗꯨꯝ ꯌꯥꯏ
ꯊꯦꯡꯀꯤ꯭ꯌꯨ ꯊꯀꯦꯠꯆꯔꯤ
ꯍꯣꯏ ꯍꯣꯏ ꯍꯣꯏ ꯑꯩꯒꯤ ꯃꯩꯇꯩꯂꯣꯟꯣꯟꯗꯤ ꯄꯨꯔꯥ ꯕ꯭ꯔꯣꯀꯟꯅꯤ
ꯑꯁ ꯑꯗꯨ ꯀꯩꯝ ꯀꯥꯏꯗꯦꯗ ꯑꯗꯨꯒꯨꯝꯕꯗꯣ ꯒ꯭ꯌꯥꯟ ꯇꯥꯔꯗꯤ ꯌꯥꯔꯦ ꯂꯣꯟ ꯉꯥꯡꯕꯨ ꯑꯗꯨꯕꯨ ꯒ꯭ꯌꯥꯟ ꯇꯥꯅꯕ ꯉꯥꯡꯉꯤꯅꯦ ꯑꯗꯨ ꯒ꯭ꯌꯥꯟ ꯇꯥꯔꯗꯤ ꯌꯥꯔꯦ
ꯍꯣꯏ ꯁꯣꯝꯁꯦ ꯀꯔ‌ꯣꯝꯗꯒꯤ ꯀꯩꯅꯣ
ꯑꯩꯁꯦ
ꯄ꯭ꯔꯣꯖꯦꯛ
ꯅꯠꯇꯦ ꯍꯌꯦꯡ ꯀꯣꯟꯅ ꯍꯥꯏꯕꯤꯒꯦ ꯈꯔ ꯀꯨꯏꯔꯛꯑꯀꯥꯟꯗ ꯐꯣꯟ ꯑꯅꯤ ꯑꯍꯨꯝ ꯇꯧꯔꯛꯑꯀꯥꯟꯗ
ꯍꯣꯏ ꯍꯣꯏ ꯍꯣꯏ
ꯍꯧꯖꯤꯛ ꯍꯥꯏꯕꯗꯣ ꯏꯀꯥꯏꯌꯦꯕ
ꯀꯩꯒꯤ ꯏꯀꯥꯏꯕꯅꯣ
ꯏꯀꯥꯏꯌꯦ ꯀꯣꯟꯅ ꯍꯥꯏꯕꯤꯒꯦ
ꯏ ꯀꯥꯏ ꯉꯥꯏ ꯀꯔꯤꯁꯨ ꯂꯩꯇꯦꯗ
ꯀꯥꯏꯑꯍꯦ ꯁꯃꯥꯏꯅ ꯀꯥꯏꯔꯣꯏꯗꯣꯏꯅꯣ ꯑ
ꯀꯩꯒꯤꯅꯣ ꯁꯤꯁꯦ ꯂꯥꯎꯠ ꯏꯁꯄꯤꯀꯔ ꯊꯝꯕ ꯌꯥꯗꯦꯀꯣ
ꯑꯣ ꯌꯥꯗꯕꯅꯦ ꯑꯗꯣ
ꯎꯝ
ꯅ ꯅꯪ ꯋꯥꯔꯜ ꯀꯞꯀ ꯌꯦꯡꯕ꯭ꯔꯣ
ꯍꯣꯏ ꯋꯥꯀꯝ ꯌꯦꯡꯉꯦ ꯑꯁ ꯅꯪꯒꯤ ꯁꯤ ꯇꯣꯄꯦꯛꯁꯦ ꯐꯖꯩꯌꯦ ꯅꯪ ꯂꯧꯊꯣꯛꯄꯁꯦ
ꯁꯞꯄꯣꯔꯠ ꯇꯧꯒꯦ ꯅꯪꯗꯤ
ꯑꯩꯁꯦ ꯑꯉꯥꯡ ꯑꯣꯏꯔꯤꯉꯥꯏꯗꯒꯤꯀꯣ
ꯎꯝ
ꯕ꯭ꯔꯥꯖꯤꯜ ꯑꯔꯖꯦꯟꯇꯤꯅꯥ ꯏꯁ꯭ꯄꯦꯟ
ꯎꯝ
ꯑꯗꯨꯒꯗꯨ ꯀ ꯑ ꯀꯩꯅꯣ ꯁ ꯀ ꯑꯣ ꯅꯦꯗꯔꯂꯦꯟ
ꯎꯝ
ꯁꯤ ꯃꯔꯤ ꯑꯗꯨꯝ ꯁꯞꯄꯣꯔꯠ ꯇꯧꯔꯒ ꯂꯩꯑꯦ
ꯎꯝ
ꯑꯗꯨꯒ ꯅꯪꯗꯦ
ꯑꯩꯗꯤ ꯔꯣꯅꯥꯜꯗꯣꯅꯦ
ꯑꯣꯔꯅꯥꯗꯣ ꯁꯨ ꯍꯥꯏꯗꯨꯔꯣꯑꯣ
ꯈꯪꯗꯦꯗ ꯑꯗꯨꯝ ꯍꯥꯏꯗꯤ ꯑꯁꯤ ꯁꯞꯄꯣꯔꯠ ꯇꯧꯋꯦ ꯍꯥꯏꯕ ꯂꯩꯇꯦꯗ ꯑꯩꯗꯤ ꯑꯗꯨꯝ ꯂꯣꯏꯅ ꯌꯦꯡꯉꯤꯗ
ꯔꯣꯅꯥꯜꯗꯣꯗꯤ
ꯔꯣꯅꯥꯜꯗꯣꯅ ꯍꯥꯏꯗꯤ ꯑꯗꯨꯝ ꯈꯔ ꯐꯖꯩꯅ ꯑꯗꯨꯝ ꯌꯦꯡꯕ ꯇꯥꯔꯦ ꯍꯣꯏ ꯃꯦꯁꯤꯒꯤ ꯄ꯭ꯂꯦꯗꯣ ꯐꯖꯩꯌꯦꯕꯀꯣ
ꯔꯣꯅꯥꯜꯗꯣꯗꯤ ꯄꯨꯔꯥ ꯃꯦꯁꯤꯒꯤ ꯃꯈꯥꯗꯅꯦꯁꯦꯡꯕ
ꯈꯪ꯭ꯗꯔꯦ ꯍꯦ
ꯃꯦꯁꯤ ꯃꯦꯁꯤꯒꯤ ꯂꯦꯚꯦꯜꯒ ꯔꯣꯅꯥꯜꯗꯣꯒꯤ ꯂꯦꯚꯦꯜꯁꯦ ꯄꯨꯔꯥ ꯇꯣꯡꯉꯥꯜꯂꯦ ꯑꯗꯣ ꯃꯥꯒꯤ ꯍꯣꯏ ꯃꯥꯒꯤ ꯍꯥꯏꯠꯇꯤꯀꯣ ꯃꯥꯒꯤ ꯍꯥꯏꯠꯇꯤ ꯑꯗꯨꯝ ꯑꯔꯗꯤꯌꯥꯗꯧꯅ ꯋꯥꯡꯉꯤꯅ ꯑꯗꯨꯒ ꯇ꯭ꯔꯣꯐꯤ ꯀꯦ ꯀꯦ ꯚꯦꯂꯦꯟꯗꯔ ꯇ꯭ꯔꯣꯐꯤ ꯑꯗꯨꯕꯨꯕ ꯃꯦꯆꯤꯟ ꯂꯣꯏ ꯂꯧꯋꯦꯅ ꯋꯥꯡꯉꯤꯅ ꯃꯦꯆꯤꯟꯅ
ꯎꯝ
ꯗꯤꯕꯦꯠꯁꯦ ꯍꯥꯟꯅꯗꯒꯤ ꯑ ꯉꯁꯥꯏ ꯅꯍꯥꯟꯅꯗꯒꯤꯀꯣ
ꯎꯝ
ꯑꯗꯨꯝ ꯃꯦꯁꯤ ꯔꯣꯅꯥꯜꯗꯣꯒꯤ ꯐꯦꯟꯁꯤꯡꯁꯦ ꯑꯩ ꯑꯁꯦꯡꯕ ꯍꯥꯏꯒꯦ ꯔꯣꯅꯥꯜꯗꯣꯒꯤ ꯐꯦꯟ ꯔꯣꯅꯥꯜꯗꯣꯒꯤ ꯐꯦꯟꯁꯤꯡꯁꯦꯀꯣ ꯃꯦꯁꯤꯅꯥ ꯃꯦꯁꯤꯅꯥ ꯁꯅꯕꯁꯨ ꯍꯩꯁꯨ ꯍꯩꯌꯦ ꯑꯗꯨꯒ ꯃꯦꯁꯤꯤꯅ ꯋꯥꯡꯁꯨ ꯋꯥꯡꯉꯦ ꯇ꯭ꯔꯣꯐꯤꯁꯨ ꯌꯥꯝꯃꯦ ꯑꯗꯨꯝ ꯈꯪꯕꯅꯦꯕ ꯑꯗꯨ ꯔꯣꯅꯦꯜꯗꯣꯒꯤ ꯐꯦꯟꯁ ꯁꯤꯡꯁꯦ ꯑꯗꯨꯝ ꯑꯦꯒꯦꯟꯁ ꯇꯧꯒꯦ ꯍꯥꯏꯔꯒ ꯑꯗꯨꯝ ꯇꯧꯧꯕꯅꯦꯕ ꯃꯣꯏꯁꯤꯦꯀꯣ
ꯑ ꯃꯣꯏꯅꯤꯗꯤ ꯁꯨꯡꯈ ꯈꯟꯅꯔꯝꯃꯣꯏꯌꯦ ꯃꯣꯏꯅꯤꯗꯤ ꯌꯥꯝ ꯅꯨꯡꯁꯤꯅꯔꯝꯒꯅꯤ ꯐꯦꯟ ꯉꯥꯛꯇ
ꯍꯣꯏ ꯐꯦꯟꯁꯤꯡꯅꯦꯕ ꯃꯣꯏ ꯑꯅꯤꯗꯤ ꯀꯩꯣ ꯈꯥꯟꯗꯕ ꯑꯗꯨꯝ ꯅꯨꯡꯁꯤꯔꯒ ꯑꯗꯨꯝ ꯐꯦꯟꯁꯅ ꯦꯔ ꯐꯦꯖ ꯀꯅꯠꯇ ꯄꯗ ꯥꯏ ꯈꯀ ꯀꯔ ꯅꯣꯋꯁꯀ꯭ꯔ ꯂꯥꯛ꯭ꯔꯣ
ꯀꯩ ꯍꯥꯏꯅꯣ
ꯅꯣꯏꯁ ꯈꯔ ꯅꯣꯏꯖꯤ ꯇꯧꯕ꯭ꯔꯣ
ꯂꯥꯛꯇ
ꯔ ꯑꯁꯤꯒꯤꯆꯦ ꯁꯦꯡꯗꯤ ꯁꯦꯡꯉꯦꯀꯣ
ꯁꯦꯉꯦ
ꯊꯪ ꯍꯕꯣ ꯅꯪ
ꯎꯝ
ꯀꯌꯥꯕ ꯐꯪꯉꯕꯣ
ꯀꯣꯟꯅ ꯍꯥꯏꯕꯤ ꯑꯗꯨꯒꯨꯝꯕꯗꯣ
ꯎ ꯎ ꯑꯃꯥ ꯑꯃꯥꯗꯤ ꯑꯗꯨꯝ ꯌꯥꯎꯔꯕꯣ ꯑꯃꯒꯨꯝꯝꯕ ꯑꯗꯣ ꯑꯦꯛꯖꯥꯝꯄꯜꯗꯣ ꯍꯤꯟꯁꯇꯣ ꯈꯔ ꯄꯤꯌꯨꯅꯦ
ꯑꯗꯨꯗꯣ ꯇꯥꯕ꯭ꯔꯣ
ꯎꯝ ꯇꯥꯏꯌꯦ ꯇꯥꯏꯌꯦ ꯍꯣꯏ ꯍꯣꯏ ꯍꯣꯏ
ꯑ ꯑꯩꯌꯦꯡ ꯀꯗꯥ ꯍꯥꯏ ꯆ
ꯥꯏꯨꯦ ꯭ꯔꯣ꯭ꯔꯣ
ꯑ
ꯍꯌꯦꯡꯁꯦ ꯑꯗꯨꯝ ꯂꯩꯒꯅꯤꯗ ꯀꯔ ꯆꯠꯇꯒ
ꯉꯁꯤꯗꯤ ꯀꯩꯝ ꯆꯠꯂꯦ
ꯑꯁꯤꯁꯤꯁꯨꯨ ꯐꯦꯦꯝ ꯆꯂꯦ ꯁꯝ ꯂꯩꯒꯅꯤ ꯅꯪꯗꯤꯦ
ꯑꯩꯁꯨ ꯆꯠꯂꯣꯏꯌꯦ ꯀꯣꯏꯕ ꯆꯠꯅꯤꯡꯉꯗꯤ ꯆꯠꯀꯅꯤ ꯆꯠꯅꯤꯡ ꯒꯜꯅ ꯂꯩꯒꯅꯦ
ꯎ
ꯂꯧ ꯆꯠꯅꯤꯡꯉꯗꯤ ꯆꯠꯂꯅꯤ ꯆꯠꯅꯕ ꯂꯩꯔꯗꯤ ꯆꯠꯅꯅꯤ ꯍꯥꯏꯕ
ꯁꯁ ꯑ ꯀꯁꯤ ꯊꯗ ꯋꯥ ꯋꯥꯣ ꯌꯄꯣꯠ ꯔꯁꯤꯌꯥ ꯁꯇꯥ ꯀꯝ ꯀ ꯁꯕꯒꯅꯤ ꯍꯟꯗꯛꯁꯦ ꯋꯥꯔꯜ ꯀꯞꯁꯦ ꯀꯅꯥꯅ ꯉꯝꯒꯦ ꯈꯟꯕ꯭ꯔꯣ
ꯑꯔꯖꯦꯟꯇꯤꯅꯥ ꯉꯝꯗꯧ ꯃꯥꯜꯂꯦ
ꯑꯗꯨꯗꯤ ꯍꯟꯗ꯭ꯔꯦꯠ ꯄꯥꯔꯁꯦꯟ ꯅꯨꯌꯦ ꯑ ꯑꯔꯖꯦꯟꯇꯤꯟ ꯅꯥ ꯅꯠꯇ꯭ꯔꯗꯤ ꯏꯁꯄꯦꯟ ꯀꯅꯤꯁ ꯐ꯭ꯔꯥꯟꯁ ꯄ ꯑꯍꯨꯝꯗꯀꯣ
ꯎꯝ ꯌꯦꯡꯕ ꯇꯥꯔꯦꯗꯅ
ꯍꯣꯏ ꯑꯔꯖꯦꯟꯇꯤꯅꯥ ꯑꯁꯦ ꯗ ꯌꯥꯝ ꯐꯥꯎꯅꯤ ꯑꯔꯖꯦꯟꯇꯤꯅꯥ ꯑꯁꯦ ꯃꯣꯏꯒꯤ ꯄꯨꯜꯗ ꯌꯦꯡꯉꯨ ꯃꯣꯏ ꯒ꯭ꯔꯨꯞ ꯒ꯭ꯔꯨꯞꯇ ꯌꯦꯡꯉꯨ
ꯎꯝꯝ
ꯅꯦꯜ ꯐ꯭ꯔꯣ ꯇꯝ ꯀꯦꯇꯔ ꯃꯣꯏꯣꯏꯒꯤ ꯃꯣꯏꯅ ꯁꯥꯟꯅꯕꯗꯣ ꯃꯣꯏꯒꯤ ꯄꯨꯜꯗꯨꯁꯨ ꯑꯗꯨꯝ ꯌꯥꯝ ꯀꯟꯕ ꯇꯤꯝ ꯂꯩꯇꯦꯅ ꯑꯗꯨꯒ ꯔꯅꯗꯣꯗꯤ ꯗꯥꯎ ꯌꯥꯗ ꯑꯃꯅꯤꯅꯤ
ꯀꯞꯂꯅꯤ
ꯐꯅ ꯑꯗꯣꯗꯤ ꯏꯉꯣ ꯑꯁꯤ ꯔꯥꯎꯅꯣ ꯐꯔꯇꯤ ꯇꯨꯗꯔꯅꯦ ꯁꯤꯅꯤ
ꯈꯪꯗ꯭ꯔꯦ ꯌꯦꯡꯕ ꯇꯥꯔꯦ ꯏꯁꯣꯔꯅ ꯇꯝꯃꯝꯕꯗ ꯍꯥꯏꯅ
ꯐꯅ ꯑꯗꯨꯣꯅ ꯑꯗꯨꯣ ꯍꯥꯏ ꯇꯥꯔ ꯗꯥꯏ ꯍꯥꯠ ꯄ ꯏꯟꯁ ꯑꯣꯏꯔꯅꯗꯧꯒꯦ ꯔꯨꯛ
ꯑꯗꯣ ꯑꯍꯨꯝꯒꯤ ꯃꯔꯛ ꯃꯔꯤꯒꯤ ꯃꯔꯛꯇꯨꯗ ꯑꯗꯨꯝ ꯔꯣꯅꯥꯜꯗꯣ ꯑꯣꯏꯅ ꯆꯨꯁ ꯇꯧꯔꯦ ꯑꯩꯗꯤ
ꯀꯔꯅꯦꯗꯣꯗꯤ ꯎꯄꯥꯏ ꯂꯩꯥꯏꯇꯦ ꯎ ꯄꯥꯏ ꯂꯩ ꯂꯩꯇ ꯄꯥꯏ ꯂꯩꯇ ꯍ ꯅꯗ
ꯎꯝ
ꯀꯦ ꯄ꯭ꯔꯣ ꯇ ꯔꯤ ꯀꯨ ꯭ꯔꯣ ꯊꯝ ꯁ ꯋꯥꯠꯁ ꯀꯝ ꯦꯁꯇ
ꯀꯩꯗꯧꯔꯤꯕ
ꯑ
ꯑꯦꯗꯧꯔꯤꯅꯣ
ꯑꯦ ꯊꯕꯛ ꯈꯔ ꯇꯧꯅꯦ ꯊꯕꯛ ꯃꯆꯥ
ꯇꯧꯒꯗꯕꯅꯤ ꯊꯕꯛ ꯇꯧꯗ꯭ꯔꯗꯤ ꯍꯤꯡꯕ ꯌꯥꯗꯦꯗꯅ
ꯍꯣꯏ ꯄꯩꯁꯥ ꯈꯔ ꯊꯣꯛꯇ꯭ꯔꯗꯤ ꯎꯄꯥꯏ ꯂꯩꯇꯦ ꯎꯄꯥꯏ ꯂꯩꯇꯦ
ꯠꯇꯦ ꯎꯄꯥꯏ ꯂꯩꯇꯦ ꯍꯤꯡꯕꯁꯤꯗꯤ ꯄꯩꯁꯥ ꯆꯪꯉꯦ
ꯅꯪꯗꯤ ꯀꯔꯤ ꯀꯔꯤ ꯇꯧꯕ꯭ꯔꯣ
ꯑꯩꯁꯨ ꯊꯕꯛ ꯑꯐꯪ ꯑꯐꯪꯕ ꯂꯩꯑ ꯂꯩꯕ ꯇꯧꯋꯦ ꯑꯦ
ꯀꯔꯤ ꯊꯕꯛꯅꯣ
ꯍꯌꯦꯡ ꯇꯧꯔꯀꯥꯟꯗ ꯍꯥꯏꯕꯤꯒꯦ ꯅꯨꯡꯁꯤꯒꯤꯗꯤ ꯇꯧꯗꯦ
ꯀꯔꯤꯒꯤꯅꯣ ꯍꯌꯦꯡ ꯍꯌꯦꯡ ꯍꯣꯔꯦꯟ ꯍꯣꯔꯦꯟ ꯍꯣꯔꯦꯟ ꯍꯌꯦꯡ ꯀꯔꯤꯒꯤꯅꯣ
ꯎꯝ ꯀꯥꯏꯦ ꯅꯪꯒꯣ ꯎꯝ
ꯑꯩꯕꯨ ꯏꯀꯥꯏꯌꯦꯕ ꯈꯪꯁꯨ ꯈꯪꯗ꯭ꯔꯒ
ꯍꯪꯉꯤꯅꯥ ꯅꯪ ꯅꯪꯅ ꯈꯪꯕ ꯑꯩ ꯀꯣꯜ ꯇꯧꯔꯛꯑꯅꯤꯅꯦꯅ ꯇꯧꯔꯛꯒ ꯑꯩ ꯈꯪꯉꯦꯅ ꯅꯪꯅ